ꯍꯜꯂꯣ
ꯍꯥꯎ ꯇꯥꯏꯌꯦ ꯇꯥꯏꯌꯦ ꯇꯥꯏꯌꯦ
ꯀꯩ ꯏꯟꯁꯥꯟ ꯊꯣꯡꯉꯦ? ꯍꯥ
ꯑꯥ
ꯑꯗꯨꯝ ꯂꯩꯌꯦ, ꯅꯪꯗꯤ ꯀꯩꯗꯧꯔꯤꯒꯦ?
ꯇꯗꯦ
ꯀꯔꯤ ꯇꯧꯕ꯭ꯔꯣ ꯅꯪꯗꯤ?
ꯑꯁ ꯕꯣꯂꯤꯕꯣꯜ ꯁꯟꯅꯕ ꯌꯦꯡꯉꯤꯗ꯫
ꯕꯣꯁ ꯁꯟꯅꯕ ꯌꯦꯡꯕ꯭ꯔꯣ? ꯅꯣꯡ ꯆꯨꯗ꯭ꯔꯣ?
ꯆꯨꯗꯦꯗꯥ ꯑꯩꯈꯣꯏꯔꯣꯝꯗꯤ꯫
ꯀꯅꯥꯒ ꯑꯁ ꯀꯅꯥ ꯈꯨꯨꯟꯗꯔꯣ
ꯀꯥꯏꯗ ꯑꯣ ꯌꯨꯝ
ꯌꯥꯝ ꯂꯥꯡꯉꯦꯀꯣ?
ꯀꯗꯥꯏꯗꯒꯤ꯫ ꯅꯣꯏꯒꯨꯝꯕꯟ ꯅꯠꯇꯦꯔ ꯎꯝ